ꯎꯝ
ꯎꯝ
ꯑꯁ ꯇꯨꯝꯅꯤꯡꯗꯕꯅ
ꯎ ꯍꯧꯖꯤꯅꯤꯗꯨ ꯅꯟ꯭ꯔꯤꯒꯦꯔ
ꯌꯥꯔꯤꯅꯦ ꯑꯩꯗꯤ ꯑꯁ ꯌꯥꯝ ꯇꯨꯝꯅꯤꯡꯉ ꯂꯩꯔꯕꯅꯤ ꯉꯁꯥꯏꯅ
ꯑꯗꯨꯒꯤ ꯇꯨꯝꯕ ꯅꯠꯇ꯭ꯔꯣꯅ
ꯇꯨꯝꯕꯅꯦ ꯑꯗꯨ ꯅꯪ ꯅꯪꯗꯨ ꯐꯣꯟ ꯇꯧꯔꯕꯗꯨ ꯀꯩ ꯀꯃꯥꯏꯅꯅꯣ ꯑꯩꯗꯨ ꯈꯪꯁꯨ ꯈꯪꯗ꯭ꯔꯦ
ꯄꯥꯏꯈꯠꯇꯕꯒꯤ ꯇꯨꯝꯝꯃꯅꯤ ꯍꯥꯏꯔꯒ ꯀꯩꯅꯣ ꯑꯩꯅ ꯊꯝꯈꯤꯕꯅꯦꯕ ꯀꯨꯏꯅ ꯇꯧꯗꯕꯤꯅ
ꯑꯗꯨꯒꯤ ꯑꯣꯏꯔꯝꯅꯤ ꯑꯍꯝꯝ
ꯑꯗ ꯍꯧꯖꯤꯛ ꯀꯩꯒꯤ ꯍꯧꯒꯠꯄꯅꯣ
ꯅꯪꯅ ꯎꯝ ꯎꯝ ꯍꯧꯗꯣꯛꯇ꯭ꯔꯗꯤ ꯕꯦꯂꯥ ꯀꯥꯔꯅꯤ ꯍꯥꯏꯕꯒꯤ ꯑꯩ ꯑꯦꯂꯥꯔꯝ ꯊꯝꯕ
ꯍ ꯍ
ꯅꯣꯛꯄꯒꯁꯥꯏ
ꯌꯥꯏ ꯌꯥꯏ
ꯅꯕꯨꯛ ꯐꯠꯇꯕ ꯇꯧꯅꯣꯀꯣ ꯈꯨꯅꯣꯛꯇꯣ
ꯅꯣꯛꯅꯤꯡꯉꯤꯍꯦ ꯃꯤꯅ ꯀꯣꯜ ꯇꯧꯔꯒ ꯄꯁꯨ ꯄꯥꯏꯈꯠꯇ꯭ꯔꯕꯣ ꯋꯥꯆꯦꯞ ꯇꯥꯁꯨ ꯇꯧꯋꯦ ꯑꯗꯨꯒ ꯑꯗꯨꯗꯨꯗꯣ ꯀꯩꯅꯣ ꯑꯣꯐꯂꯥꯏꯟ ꯂꯩꯕꯒꯤꯀꯣ ꯆꯠꯇꯦꯕ
ꯑ ꯀꯃꯥꯏꯅ
ꯑꯗꯨꯒ ꯃꯦꯁꯦꯁꯁꯨꯨ ꯊꯥꯕꯅꯦ ꯑꯗꯣ ꯔꯤꯄ꯭ꯂꯥꯏ ꯄꯤꯗꯦ
ꯅꯪ ꯅꯪꯒ ꯅꯪꯒꯤ ꯅꯉꯣꯟ ꯇꯧꯔꯕꯅꯤ
ꯌꯥꯏ ꯌꯥꯏ ꯀꯩꯁꯨ ꯀꯥꯏꯗꯦ ꯍꯨꯖꯤꯛꯇꯤ
ꯅꯪꯁꯨ ꯑꯗꯨꯃꯥꯏꯅ ꯇꯧꯔꯤꯗꯨꯗꯤ
ꯇꯨ ꯇꯧꯑꯣ ꯍꯥꯏꯕꯅꯤꯅ ꯇꯧꯑꯣ ꯇꯧꯑꯣ
ꯑꯩ ꯑꯩꯈꯣꯏꯗꯤ ꯇꯧꯕ ꯉꯝꯗꯦ ꯅꯪꯒꯤ ꯃꯦꯁꯦꯁꯅ ꯑꯩ ꯑꯗꯨꯝ ꯔꯤꯄ꯭ꯂꯥꯏ ꯇꯧꯕꯅꯦ ꯁꯤꯗꯤ ꯇꯨꯝꯕꯒꯤꯅꯤ
ꯏꯁ
ꯑꯩꯗꯣ ꯅꯪꯒꯤ ꯃꯦꯁꯦꯁꯇꯨ ꯔꯤꯄ꯭ꯂꯥꯏ ꯄꯤꯗꯦ ꯍꯥꯏꯕ꯭ꯔꯣ ꯑꯗꯨ ꯑꯩ ꯊꯃꯝ ꯃꯐꯝꯗ ꯂꯩꯔꯒ ꯑ ꯑꯗꯨꯝ ꯀꯩ ꯍꯥꯏꯔ
ꯊꯕꯛ ꯇꯧꯗꯕꯤꯅ ꯅꯪꯒꯤ ꯃꯦꯁꯦꯁꯇꯣ ꯔꯤꯄ꯭ꯂꯥꯏ ꯇꯧꯑꯣ ꯍꯥꯏꯕ꯭ꯔꯣ
ꯎꯝ
ꯍꯜꯂꯛꯑꯣ ꯍꯥꯏꯔꯣꯑꯣ ꯑꯗꯣ ꯑꯩ ꯁꯪꯗꯕꯒꯤꯅꯦꯕ ꯁꯪꯗꯕꯒꯤꯀꯣ
ꯍꯅꯦ ꯍꯅꯦ ꯀꯅꯦ ꯅꯗꯤꯣ ꯏ ꯂꯩ ꯇ
ꯁꯪꯉꯁꯦ ꯑꯗꯨ ꯥꯏꯗꯤ ꯄꯤꯕꯅꯤꯅ ꯑꯩꯁꯨ
ꯑꯗꯨꯄ ꯅꯪꯗ ꯃꯅ ꯃꯤꯅ ꯁꯨꯃꯥꯏꯅ ꯇꯧꯀꯣ ꯍꯥꯏꯔꯗꯤ ꯍꯣꯏꯗꯤ ꯍꯥꯏꯈꯤꯗꯦꯕ ꯑꯗꯨꯗꯒ ꯍ ꯌꯥꯎꯗꯣ ꯆꯤꯟ ꯀꯠꯇꯔ
ꯃꯤꯕꯨ ꯌꯥꯝ ꯍꯥꯏꯔꯒꯗ
ꯑ
ꯏꯁꯅꯣ ꯏꯅꯦ
ꯅꯠꯇ꯭ꯔꯗꯤ ꯁꯧ ꯍꯥꯏꯕ꯭ꯔ
ꯅꯣꯛꯇ꯭ꯔꯁꯨ ꯌꯥꯝꯅꯤ
ꯑꯩ ꯁꯣꯔꯒꯦ
ꯅꯪ ꯁꯥꯔ ꯀꯩ ꯇꯧꯏ ꯍꯥꯏꯕ꯭ꯔꯣ
ꯑ
ꯅꯥꯎꯒ ꯇꯨꯃꯅꯤ ꯍꯥꯏꯕꯔꯣ
ꯃꯥꯁꯨ ꯅꯣꯛꯑꯒ
ꯑꯩꯗꯤꯗꯨꯝ ꯅꯣꯛꯑꯦꯗꯥ
ꯎꯝ ꯅꯣꯡꯄꯅ ꯐ
ꯉꯁꯤꯁꯦ ꯀꯩꯅꯣ ꯁꯤꯡꯖꯨ ꯆꯥꯕ ꯐꯪꯗꯕꯀꯣ ꯉꯁꯤ ꯀꯩꯅꯣ ꯎꯝ ꯗꯨꯀꯥꯟꯁꯤꯡꯗꯨ ꯂꯣꯏꯅ ꯊꯣꯡ ꯂꯣꯟꯕꯒꯤꯀꯣ ꯈꯔ ꯏꯌꯥꯝꯕꯅ ꯑꯗꯨꯒꯤ ꯃꯤꯗꯣ ꯑꯗꯨꯝ ꯂꯥꯛꯑꯦꯕ ꯉꯁꯤꯁꯦ
ꯃꯤ ꯌꯥꯝꯔ
ꯑꯗꯨꯝ ꯂꯥꯛꯑꯦ
ꯎꯝ
ꯑꯃ ꯆꯠꯀꯅꯤ ꯑꯃ ꯂꯥꯛꯀꯅꯤ ꯑꯃ ꯆꯠꯀꯅꯤ ꯑꯃ ꯂꯥꯛꯑ ꯑꯗꯨꯃꯥꯏꯅ ꯇꯧꯋꯦꯕ
ꯆꯥꯕ ꯐꯪꯗ꯭ꯔꯦꯔ
ꯆꯥꯕ ꯐꯪꯗ꯭ꯔꯦ
ꯑꯗꯨ ꯅꯝꯕ ꯐꯔꯦ
ꯍꯥꯏꯕꯨ ꯆ ꯇꯔ ꯃꯣꯔꯄꯔ ꯂꯥ ꯇꯨꯅꯦꯕꯀꯣ ꯑꯗꯨ ꯆꯥꯕ ꯐꯪꯗꯕꯤꯒꯤ ꯑꯃꯨꯛ ꯍꯨꯔꯛꯈ꯭ꯔꯦꯕ ꯍ ꯍ
ꯎꯝ ꯗꯨꯀꯥꯟꯗ ꯊꯝꯕ ꯌꯥꯗ꯭ꯔꯣ
ꯍꯣꯏ ꯊꯝꯅꯤꯡꯗꯕꯩꯒꯤ ꯄꯨꯔꯛꯈ꯭ꯔꯦ ꯑꯃꯨꯛꯀ ꯑꯩꯒꯤ ꯕꯦꯒꯗꯒꯤ ꯂꯧꯊꯣꯛꯇꯦ ꯑꯗꯨꯝ ꯕꯦꯒꯗꯣ ꯑꯃꯨꯛ ꯄꯨꯔꯒ ꯆꯠꯀꯦꯕ
ꯑꯍ ꯍꯌꯦꯡꯗꯤ ꯐꯖꯟ ꯆꯥꯔꯣ ꯑꯗꯨꯗꯤ
ꯎꯝ
ꯎꯝ ꯍꯨꯝ ꯍꯍ ꯅꯪꯒꯤ ꯈꯣꯡꯗꯣ ꯌꯥꯝ ꯀꯩꯅꯣ ꯇꯧꯔꯦ
ꯅꯪꯒꯤ ꯈꯣꯡ
ꯎꯝ ꯍꯨꯝ
ꯅꯥꯕꯁꯨ ꯅꯠꯇꯕ ꯀꯩ ꯇꯧ ꯀꯩꯅꯣ ꯆꯤꯛ ꯆꯤꯛ ꯇꯧꯗꯨꯔꯣ
ꯎꯝ
ꯑꯣ
ꯍꯥꯏꯗꯤ ꯎꯝ ꯁꯥꯏ ꯑꯩꯈꯣꯏꯒꯤ ꯂꯧꯗꯣ ꯀꯩꯅꯣ ꯇꯧꯕ ꯀꯣ ꯈꯔ ꯂꯩꯕꯥꯛꯇꯣ ꯄꯦꯠꯄꯒꯤ ꯀꯕꯨꯇꯥꯗꯣ
ꯎꯝ
ꯌꯥꯝ ꯂꯨꯅ ꯀꯩꯅꯣ ꯊꯧꯖꯤꯟꯕ ꯑꯗꯨꯒꯤ ꯆꯤꯡꯕꯗꯨ ꯑꯁ ꯋꯥꯏꯔꯦ
ꯀꯔꯝ ꯀꯥꯟꯗ ꯂꯣꯏꯔꯅꯤ ꯅꯣꯏꯒꯤꯗꯣ
ꯎꯝ ꯊꯥꯡꯖ ꯏꯔꯥꯏ ꯅꯠꯇ꯭ꯔꯥ ꯊꯥꯡꯖ ꯁꯤ ꯅꯨꯃꯤꯠꯇ ꯂꯣꯏꯔꯅꯤ
ꯑꯁ ꯌꯥꯝꯃꯦꯍꯦ ꯃꯇꯝꯂꯣ
ꯍꯣꯏ ꯈꯨꯗꯛꯇ ꯐꯧ ꯍꯨꯟ ꯍꯨꯟꯕꯗꯣ ꯌꯥꯗꯦꯕ ꯀꯣ ꯑꯗꯨꯒꯤꯅꯤꯅꯦ ꯅꯪꯁꯨ ꯂꯥꯛꯑꯣ ꯅ ꯁꯨꯅꯕ
ꯎꯝ
ꯁꯨꯕꯗꯤ ꯍꯩ ꯍꯩꯕ꯭ꯔꯥ
ꯍꯥ
ꯂꯧ ꯁꯨꯕꯗꯤ ꯍꯩꯕ꯭ꯔꯥ
ꯀꯩ ꯍꯥꯏꯕ
ꯂꯧ ꯁꯨꯕ ꯍꯩꯕ꯭ꯔꯥ ꯍꯥꯏꯕ
ꯂꯧ ꯁꯨꯕ ꯍꯥꯏꯕꯗꯤ ꯀꯃꯥꯏꯅ
ꯑꯗꯨ ꯅꯥꯄꯤꯡ ꯌꯥꯝ ꯄꯦꯡꯕꯒꯨꯝꯕ ꯅꯠꯇ꯭ꯔꯒ ꯎꯝ ꯂꯧ ꯁꯨꯕ ꯍꯥꯏꯗꯤ ꯂꯣꯏ ꯁꯨꯔꯦ ꯀꯩꯅꯣ
ꯂꯣꯏꯅ ꯑ ꯂꯣꯏꯅ ꯇꯧꯕ ꯐꯪꯗꯦꯗ ꯑꯩꯗꯤ
ꯎꯝ
ꯑꯩ ꯈꯨꯟꯗ ꯌꯥꯝ ꯇꯨꯝ ꯂꯩ ꯇꯕꯒꯤ ꯀꫭ
ꯅꯨꯡꯉꯥꯏꯅꯦ ꯑꯗꯨꯗꯤ ꯅꯪꯒꯤ ꯄꯨꯟꯁꯤꯁꯦ
ꯁꯁ ꯅꯨꯡꯉꯥꯏꯇꯦꯗ
ꯀꯔꯤ‌ ꯇꯧꯔꯤꯅꫭꯃꯤ ꯅꯪꯕꯣ
ꯍꯥ
ꯀꯩꯇꯧꯔꯤꯅꯣꯕ ꯀꯩ ꯐꯤꯔꯣꯟꯒ ꯄꯦꯛ ꯇꯧꯔꯒ ꯆꯦꯜꯂꯒꯦ ꯇꯧꯔꯝꯕ꯭ꯔꯣ ꯈꯪꯗꯦ ꯅꯪ ꯊꯕꯛ ꯌꯥꯝ ꯆꯤꯟꯕ ꯃꯥꯜꯂꯦ
ꯑꯩꯔꯣ
ꯎꯝ
ꯇꯨꯡꯉ ꯂꯩꯃꯤ ꯍꯤꯞꯔꯒꯥ
ꯌꯥꯝ
ꯅꯪ ꯁꯨꯅꯤꯗ ꯅꯪꯒꯤꯗꯣ ꯈꯔ -ꯈꯔ -ꯈꯔ -ꯈꯔ ꯇꯧꯕꯒꯤ ꯐꯖꯅ ꯇꯥꯗꯕꯒꯤꯅꯦ ꯑꯗꯨ ꯑꯣꯏꯅ
ꯑꯗꯨꯝ ꯂꯉꯒ ꯂꯩꯕ ꯍꯥꯏꯁꯨ
ꯌꯥꯏ ꯍꯦ ꯅꯪꯁꯤꯗꯤ
ꯀꯩꯅꫭ
ꯑꯩꯁꯦ ꯑꯗꯨꯝ ꯆꯥꯛ ꯂꯥꯃꯤ ꯀꯩꯒꯤꯅꯣ ꯈꯪꯗꯦ ꯑꯁꯤ ꯀꯩꯅꯣ ꯔꯁꯟꯗꯣ ꯑꯗꯨꯝ ꯆꯥꯔ ꯂꯩꯗꯤ ꯑꯗꯨꯝ ꯆꯥꯛ ꯂꯥꯡꯗꯧ ꯃꯥꯜꯂꯦ
ꯑꯗꯨꯅꯕ ꯐꯔꯦ ꯅꯣꯏꯅꯤꯡꯉꯥꯏ
ꯑꯩꯅꯣꯏꯅꯤꯡꯗꯦ
ꯑꯗꯨꯒ
ꯎꯝ
ꯀꯩ ꯏꯟꯁꯥꯟꯁꯒꯦ
ꯁꯥꯎꯒ꯭ꯔꯤꯒ ꯕꯦꯂꯦꯟꯗ꯭ꯔꯤ ꯊꯣꯝꯕꯤꯌꯦ
ꯁꯧꯒ꯭ꯔꯤꯒ ꯕꯤꯂꯦꯟꯇ꯭ꯔꯤ
ꯎꯝ ꯀꯥꯡꯁꯣꯏ ꯃꯔꯨꯞ ꯑꯇꯦꯛꯄꯒ ꯀꯔꯤꯅꯣ
ꯑꯗꯤ ꯕꯤꯔꯅꯤ ꯍꯦ
ꯕꯤꯔꯅꯦ ꯍꯥꯏꯕꯗꯤ
ꯅꯪꯒ
ꯉꯔꯥꯡꯒꯤ ꯉꯔꯥꯡꯒꯤ ꯉꯔꯥꯡꯒꯤ ꯌꯦꯟꯖꯥꯡꯁꯨ ꯈꯔ ꯂꯦꯝꯃꯦꯕꯀꯣ ꯑꯗꯨꯁꯨ ꯆꯥꯏ
ꯁꯤ ꯌꯥꯝ ꯀꯨꯏꯅ ꯆꯥꯏꯗ
ꯆꯥꯕ ꯉꯝꯗꯕꯒꯤꯅꯤꯗ ꯑꯩꯈꯣꯏ ꯊꯔꯥꯛꯆꯕꯤꯒꯤ ꯌꯨꯝꯗ ꯂꯩꯇꯕꯤꯒꯤ ꯑꯗꯨꯝ ꯂꯦꯝꯃꯒ ꯂꯩꯕꯅꯤ
ꯃꯤ ꯑꯅꯤꯈꯛ ꯂꯩꯕꯅꯤꯅ
ꯎꯝ
ꯈꯖꯤꯛ ꯄꯥꯏꯗꯁꯨ ꯑꯗꯨꯝ ꯀꯨꯏꯀꯨꯏꯅ
ꯎꯝ
ꯎꯝ
ꯍꯧꯖꯤꯛꯀꯥꯟꯁꯦ ꯎ ꯑꯣꯛꯁꯥ ꯆꯥꯅꯤꯡꯉꯤꯍꯦ ꯑꯩꯗꯤ ꯍꯧꯖꯤꯛ ꯅꯪꯪ ꯀꯣꯜꯧ ꯇꯧꯔꯛꯄꯗꯣ
ꯎꯝ
ꯑꯗꯨ ꯑꯗꯨꯒꯤ ꯃꯃꯥꯡꯗ ꯑꯩꯁꯦ ꯀꯩꯅꯣ ꯆꯥꯛ ꯆꯥꯋ ꯌꯦꯡꯕꯀꯣ
ꯑ
ꯑꯗ
ꯍ
ꯑꯧ ꯁꯥꯥꯗꯣ ꯐꯖꯖꯅ ꯆꯥꯔ ꯂꯩꯔꯝꯃꯣꯀꯣ ꯑꯩꯗ
ꯑꯗꯨꯒ ꯑꯩꯁꯦ ꯑꯃꯨꯛ ꯆꯥꯎ ꯂꯥꯎꯈ꯭ꯔꯦꯕ
ꯑ
ꯃꯤꯅ ꯆꯥꯛꯕꯗ ꯌꯦꯡꯒ ꯆꯥꯛꯂꯥꯛꯑ꯭ꯔ ꯌꯥꯏꯍꯌꯦ
ꯅꯪꯗꯤ ꯑꯗꯨꯃꯥꯏꯅ ꯇꯧꯗꯕ꯭ꯔꯣ ꯃꯨꯛꯕꯥꯟꯒꯨꯝꯕ ꯌꯦꯡꯉꯗꯣ
ꯑꯩꯗꯤ ꯇꯧꯗꯦꯅ ꯇꯧꯕ ꯍꯥꯏꯕꯕꯨ ꯌꯦꯟꯁꯥꯡꯗꯣ ꯍꯥꯎꯗ꯭ꯔꯀꯥꯟꯗ ꯆꯥꯛ ꯆꯥꯕꯗ ꯈꯣꯡꯕ ꯑꯩꯗꯣ ꯌꯦꯡꯒ ꯆꯥꯏ
ꯍꯗꯤ ꯅꯠꯇꯦ
ꯑꯗꯨꯗꯒꯤ
ꯃꯤ ꯑꯆꯥꯄꯣꯠ ꯆꯥꯔꯒ ꯂꯩꯕꯁꯨ ꯑꯗꯨ ꯆꯥꯅꯤꯡꯉꯤ ꯉꯁꯥꯏꯗꯣ ꯍ ꯅ ꯅꯨꯄꯤꯒ ꯀꯩꯅꯣ ꯑꯩꯈꯣꯏꯅꯤꯗꯣ ꯆꯥꯛ ꯂꯥꯝꯈ꯭ꯔꯦꯕꯣ ꯉꯁꯤꯗꯣ ꯆꯥꯛ ꯌꯥꯝ ꯂꯥꯝꯃꯦꯦ ꯑꯗꯨ
ꯍ
ꯄꯨꯡ ꯑꯃ ꯃꯈꯥꯏ ꯍꯦꯟꯅ ꯄꯨꯡ ꯑꯅꯤ ꯑꯩꯈꯣꯏꯒꯤꯗ ꯆꯥ ꯌꯥꯝ ꯂꯥꯝꯃꯨꯀꯣ ꯑꯗꯨꯒ ꯎ ꯅꯨꯄꯤ ꯑꯃ ꯀꯩꯅꯣ ꯃꯣꯏꯗꯣ ꯕꯥꯔꯗꯦꯒꯨꯝꯕ ꯂꯩꯕ ꯃꯥꯜꯂꯦꯕ
ꯎꯝ
ꯀꯩꯅꯣ ꯊꯨꯅ ꯂꯥꯛꯑꯒ ꯆ ꯀ ꯋꯥ ꯑꯗꯨꯒ ꯃꯨꯂ ꯑꯣ ꯑꯗꯨꯒ ꯀꯦꯛꯇꯨ ꯄꯨꯔꯝꯃꯒ ꯑꯈꯣꯏꯅꯤ ꯑꯗꯨ ꯎꯔꯒ ꯍ ꯍꯥꯎꯅꯤꯌꯦ ꯑꯁꯤꯗꯤ ꯅꯣꯛꯅꯤꯡ ꯋꯥꯖꯒꯣ ꯑꯩꯠ ꯂꯕꯤꯗꯣ ꯆꯥꯛ ꯥꯝꯕꯒꯤꯅꯦꯕ ꯆꯥ ꯌꯥꯝ ꯂꯥꯝꯃꯦ ꯌꯦ ꯉ ꯁꯤꯁꯦ
ꯑꯗꯨꯃꯥꯏꯅ ꯇꯧ ꯂꯩ ꯑꯩꯗꯤ ꯂꯣꯏꯔꯦꯍꯦ
ꯑꯁ ꯀꯩꯅꯣ ꯆꯥꯛ ꯂꯥꯃ ꯀꯥꯟꯗꯗꯤ ꯑꯗꯨꯝ ꯂꯩ ꯂꯩꯕ ꯑꯗꯨꯝ ꯆꯥꯅꯤꯡꯉꯤꯅ ꯅꯠꯇ꯭ꯔꯣ ꯑꯩꯩꯗꯤ ꯑꯗꯨꯃꯥꯏꯅ ꯇꯧꯋꯦꯗ
ꯎ
ꯂꯣꯏꯅ ꯆꯥꯅꯤꯡꯕꯀꯣ ꯆꯥꯅꯤꯡꯕ ꯐꯥꯎꯕ ꯑꯗꯨ ꯉꯁꯦ ꯉꯟꯅꯗꯤ ꯆꯥꯛ ꯆꯥꯏꯌꯦ ꯑꯗꯨ
ꯊꯕꯛ ꯃꯐꯝꯗꯁꯨ ꯆꯥꯛꯄꯤꯤꯖꯕ꯭ꯔꯥ
ꯆꯥꯛꯄꯤꯕꯅꯦꯕ ꯆꯥꯛꯕꯤꯗꯗꯤ ꯀꯌꯥ ꯇꯥꯔ ꯉꯥꯎꯗꯣꯏ ꯉꯧꯔꯣꯏꯗ
ꯎꯝ
ꯑꯗꯣ ꯀꯣ ꯀꯔꯤꯅꯣ